ꯍꯜꯂꯣ
ꯑꯥꯎ ꯀꯩꯗꯧꯔꯤꯅꯣ
ꯇꯥꯕ꯭ꯔꯣ
ꯇꯥꯏꯌꯦ ꯀꯩꯗꯧꯔꯤꯅꯣ
ꯎꯝ ꯌꯥꯝꯅ ꯅꯦꯝꯅ ꯇꯥꯕ ꯁꯥꯎꯗꯣ
ꯑꯣ ꯑꯩꯗꯤ ꯑꯗꯨꯝ ꯇꯥꯏꯌꯦ
ꯑꯣ ꯑꯩꯒꯤ ꯁꯤꯗ ꯌꯥꯗꯕ ꯃꯥꯜ
ꯑꯥ ꯌꯥꯔꯕꯣ
ꯌꯥꯔꯦ ꯍꯧꯖꯤꯛ ꯍꯧꯖꯤꯛ
ꯀꯩꯗꯧꯔꯤꯅꯣ
ꯐꯝꯃꯤꯌꯦ ꯁꯨꯝ ꯆꯥꯛ ꯆꯥꯔꯕ꯭ꯔꯣ
ꯑꯩꯗꯤ ꯆꯥꯗ꯭ꯔꯤꯌꯦ ꯅꯪꯗꯤ
ꯑꯩꯈꯣꯏꯁꯨ ꯆꯥꯗ꯭ꯔꯤ ꯀꯔꯤ ꯌꯦꯟꯁꯥꯡ ꯊꯣꯡꯕ
ꯑꯩꯈꯣꯏ ꯌꯦꯟ ꯊꯣꯡꯉꯦ ꯅꯣꯏꯗꯤ
ꯈꯣꯏꯗꯤ ꯂꯥꯏꯕꯛ ꯐꯠꯇꯦꯗ
ꯀꯔꯤ
ꯑꯩꯈꯣꯏꯗꯤ ꯃꯅꯥ ꯃꯁꯤꯡ ꯊꯣꯡꯉꯦ ꯍꯥꯏꯗꯣꯛꯄ ꯏꯀꯥꯏꯔꯦ
ꯑꯦꯁ ꯀꯥꯏꯗꯦꯍꯦ
ꯌꯦꯟ ꯊꯣꯡꯕꯗꯨꯗ ꯌꯦꯟ ꯊꯣꯡꯕꯗꯨꯗ ꯁꯧꯒ꯭ꯔꯤ ꯊꯣꯡꯉꯦ ꯍꯥꯏꯔꯗꯤ ꯏꯀꯥꯏ
ꯁꯧꯒ꯭ꯔꯤꯁꯨ ꯃꯔꯛ ꯃꯔꯛ ꯆꯥꯔꯗꯤ ꯍꯥꯎꯗꯤ ꯍꯥꯎꯕꯅꯦꯍꯦ
ꯑꯩꯈꯣꯏꯗꯤ ꯃꯔꯛ ꯃꯔꯛ ꯆꯥꯗ ꯅꯨꯡꯇꯤ ꯈꯨꯗꯤꯡꯒꯤ ꯄꯤꯖꯕ꯭ꯔꯥ ꯑꯃ ꯇꯧꯋꯦ
ꯁꯤꯗꯤ ꯍꯃꯟꯗꯔꯣ ꯈꯅꯥꯎꯗ ꯄꯜꯂꯦ ꯍꯥꯏꯣ ꯑꯩꯁꯨ ꯉꯁꯥꯏꯗꯣ
ꯎꯝ
ꯍꯂꯣ
ꯇꯥꯏꯌꯦ
ꯇꯥꯕ꯭ꯔꯣ ꯉꯁꯥꯏ ꯏꯃꯥꯅꯕꯤ ꯀꯣꯜ ꯇꯧꯕ
ꯑꯥ
ꯆꯥꯛ ꯇꯧꯔꯒ ꯀꯔꯤ ꯆꯥꯕ꯭ꯔꯣ ꯍꯪꯕ ꯃꯥꯅ
ꯎꯝ
ꯌꯦꯟ ꯊꯣꯡꯉꯦ ꯍꯥꯏꯕ ꯅꯪꯗꯤ ꯍꯤꯟꯖꯥꯡ ꯍꯥꯎꯕ ꯉꯥꯏꯇ ꯆꯥꯔ ꯂꯩꯔꯕ ꯃꯥꯜꯂꯦꯅꯦ ꯍꯥꯏꯕ ꯑꯩꯅ ꯍꯤꯟꯖꯡ ꯍꯥꯎꯇ
ꯇꯤꯡꯗ꯭ꯔꯗꯤ
ꯍꯦꯟꯖꯥꯡ ꯍꯥꯎ ꯉꯥꯛꯇ ꯆꯥꯝ ꯑꯩꯅ ꯍꯦꯟꯖꯥꯡ ꯍꯥꯎꯗ꯭ꯔꯗꯤ ꯈꯅꯥꯎꯗ ꯄꯜꯂꯦ ꯍꯥꯏꯔꯤꯕ
ꯑꯩꯈꯣꯏꯗꯤ ꯄꯜꯂꯁꯨ ꯏꯃꯥꯅ ꯄꯜꯂꯁꯨ ꯏꯃꯥꯅ ꯏꯁꯤꯡꯒ ꯌꯥꯎꯔꯒ ꯌꯣꯠꯂꯣ ꯍꯥꯏ
ꯑꯗꯨꯃꯥꯏꯅ ꯍꯥꯏꯔꯛꯑꯕꯅꯤꯅꯥ ꯎꯄꯥꯥꯏ ꯂꯩꯇꯔꯦꯅꯦ ꯑꯗꯨꯗꯤ
ꯏꯁꯤꯡꯒ ꯆꯥꯛꯀꯗꯣ ꯀꯨꯠ ꯀꯨꯠ ꯌꯣꯠꯁꯤꯟꯕ ꯆꯥ ꯁꯥꯏꯗꯕꯤꯗ
ꯑꯗꯨꯁꯨ ꯐꯩ
ꯑꯣꯟꯅꯁꯦ ꯂꯥꯛꯑꯣ ꯄꯤꯕꯤꯔꯛꯀꯦ
ꯐꯨꯟꯂꯒ ꯆꯥꯃꯟꯕꯒꯤꯀꯣ
ꯎꯝ ꯆꯥꯃꯟꯕꯒꯤ ꯅꯠꯇꯦ ꯑꯩꯈꯣꯏꯗꯤ ꯉꯁꯤ ꯊꯣꯡꯕ ꯑꯦꯟꯁꯥꯡꯗꯣ ꯍꯧꯖꯤꯛ ꯊꯣꯡꯃꯜꯂꯦ ꯍꯥꯏꯔꯗꯨꯗꯤ ꯅꯨꯃꯤꯠ ꯅꯤꯅꯤ ꯀꯥꯜꯂꯒ ꯑꯃꯨꯛ ꯊꯣꯡꯉꯛ ꯅꯠꯇꯦ ꯅꯣꯡꯃ ꯀꯥꯜꯂꯒ ꯑꯃꯨꯛ ꯊꯣꯡꯉꯛꯀꯅꯤ
ꯑꯁ ꯁꯤꯗꯤ ꯌꯥꯔꯣꯏ ꯍꯦ ꯅꯪ
ꯑꯩꯈꯣꯏ ꯐꯥꯗꯔꯒꯤ ꯑꯃꯨꯛ ꯌꯥꯎꯗꯦ
ꯐꯩꯌꯦ ꯑꯗꯨꯅ ꯁꯦꯞ ꯑꯣꯏꯔꯦ ꯀꯩꯅꯣ
ꯁꯦꯞꯇꯤ ꯑꯣꯏꯌꯦ ꯆꯈꯥꯎꯗꯤ ꯌꯥꯗ꯭ꯔꯦ ꯀꯦꯖꯤꯁꯨ ꯇꯥꯔꯦ
ꯁꯥ ꯆꯥꯃꯜꯂꯁꯨ ꯀꯣ ꯐꯠꯇꯕꯅꯤꯗ ꯍꯛꯆꯥꯡꯗꯤ ꯍꯧꯖꯤꯛꯀꯥꯟꯗꯤ ꯌꯦꯟ ꯑꯣꯏꯔꯁꯨ ꯀꯩꯅꯣ ꯍꯥꯞꯄ ꯉꯥꯛꯇ ꯍꯤꯗꯥꯛ ꯍꯥꯞꯄ ꯉꯥꯛꯇ ꯑꯣꯏꯔꯝꯅꯤꯅ ꯆꯥꯎꯕ ꯊꯨꯅꯤꯡꯉꯥꯏ ꯑꯗꯨ ꯏꯁꯥ ꯌꯥꯝ ꯐꯠꯇꯦ ꯍꯥꯏꯌꯦ
ꯑꯗꯨ ꯆꯤꯟꯗꯗꯤ ꯍꯥꯎꯋꯦꯗꯅ
ꯑꯪ ꯆꯤꯟꯗ ꯈꯛꯇ ꯍꯥꯎꯕꯩ ꯋꯥꯅꯦꯕ ꯑꯃꯔꯣꯝꯗꯗꯤ
ꯆꯤꯟ ꯆꯤꯟꯕ ꯍꯥꯎꯔꯕꯅꯤꯅ ꯄꯨꯛꯇꯤ ꯊꯜꯂꯦꯗꯅ ꯁꯧꯒ꯭ꯔꯤꯗꯨꯗ ꯆꯤꯟꯗ ꯍꯥꯎꯔꯒ ꯆꯤꯟꯗ ꯍꯥꯎꯁꯨ ꯍꯥꯎꯇꯦ ꯀꯔꯤꯅꯣ ꯊꯟꯗꯣꯏꯁꯤꯅ ꯑꯍꯤꯡ ꯆꯥꯛ ꯂꯥꯝꯃꯦ
ꯑꯗꯨꯁꯨ ꯑꯣꯏꯌꯦ ꯑꯁ ꯈꯪꯗꯦꯗ ꯇꯧꯔꯤꯁꯦ ꯑꯩꯗꯤ ꯏꯔꯨꯕ ꯂꯣꯏꯔꯒ ꯑꯗꯨꯝ ꯂꯩꯌꯦ ꯑꯩꯈꯣꯏꯗꯣ ꯁꯣꯔꯣꯛ ꯃꯅꯥꯛꯇ ꯑꯣꯏꯕꯒꯤꯀꯣ ꯎꯐꯨꯜꯗꯣ ꯑꯁ ꯂꯣꯏꯔꯦ ꯒꯥꯔꯤ ꯆꯦꯟꯕꯗꯣ ꯑꯆꯧꯕ
ꯕꯖꯥꯔ ꯑ ꯕꯖꯥꯔꯒ ꯅꯛꯅꯕꯒꯤꯀꯣ ꯎꯐꯨꯟ ꯂꯣꯛ ꯊꯨꯡꯕꯗ ꯊꯨꯡꯕꯗ ꯂꯣꯛ ꯊꯨꯡꯕꯩꯅꯦ ꯑꯩꯈꯣꯏ ꯏꯃꯥꯅ ꯏꯃꯥꯅ ꯌꯦꯟ ꯄꯤꯖꯗꯣꯏꯁꯦ ꯂꯣꯛ ꯊꯨꯡꯅꯤ ꯍꯥꯏꯕꯒꯤ ꯁꯥ ꯆꯥꯕꯗꯣ
ꯑꯣ ꯑꯩꯈꯣꯏꯗꯤ ꯑꯁ ꯂꯣꯏꯔꯦ ꯁꯣꯔꯣꯛ ꯎꯝ ꯀꯔꯤ
ꯎꯈꯨꯜ ꯃꯅꯥꯛꯇ ꯂꯩꯕꯁꯦ ꯉꯧꯗꯤ ꯉꯧꯕꯅꯦꯍꯦ
ꯑꯁ ꯑꯗꯨ ꯑꯁꯤꯒꯨꯝꯕ ꯈꯨꯡꯒꯧꯗꯨꯗꯤ ꯄꯥꯝꯗꯦꯕ ꯑꯩꯗꯤ
ꯉꯧꯔꯤꯔ ꯋꯥꯎꯔꯤꯔ ꯉꯧꯔꯤꯔ ꯋꯥꯎꯔꯤꯔ ꯈꯪꯗꯦ
ꯑꯗꯨꯅꯦ ꯑꯗꯨꯃꯥꯏꯅꯦ ꯇꯧꯔꯤꯁꯦ ꯑꯗꯨꯒꯤ ꯑꯩꯗꯤ ꯄꯥꯝꯗꯕ ꯑꯃꯨꯛ
ꯏꯇꯣꯝꯇ ꯃꯤꯡꯁꯦꯜꯗ ꯉꯧꯔꯦꯅ ꯆꯠꯈ꯭ꯔꯒ ꯃꯄꯥꯟꯗ ꯃꯤꯅ ꯌꯦꯡꯉꯀꯥꯟꯗ ꯋꯥꯎꯋꯦꯅ ꯍꯥꯏ
ꯑꯗꯨ ꯑꯗꯨ ꯑꯣꯏꯔꯗꯣꯏꯅꯦ ꯇꯟꯂꯦ ꯑꯗꯨ ꯑꯁꯤꯒꯨꯝꯕ ꯎꯐꯨꯟ ꯀꯥꯕꯁꯤꯗꯤ ꯂꯣꯏ ꯈꯅꯥꯎꯒ ꯅꯥꯔꯒꯀꯣ ꯂꯣꯛ ꯇꯧꯔꯒ ꯑꯁ ꯌꯥꯗꯦ ꯁꯤꯗꯤ ꯂꯥꯏꯅꯥ ꯂꯣꯏ ꯊꯣꯛꯄ ꯇꯥꯔꯦ ꯀꯨꯏꯅ ꯑꯗꯨꯃꯥꯏꯅ ꯂꯩꯔꯗꯤ
ꯑꯩꯒꯤꯗꯤ ꯑ ꯂꯣꯛ ꯀꯩꯅꯣꯗ ꯎꯐꯨꯟ ꯃꯔꯛꯇ ꯍꯥꯏꯠꯁꯨ ꯀꯛꯈ꯭ꯔꯦ
ꯀꯛꯈ꯭ꯔꯦ ꯍꯥꯏꯗꯤ
ꯍꯥꯏꯕꯗꯤ ꯎꯐꯨꯟꯅ ꯍꯥꯏꯠꯁꯨ ꯌꯥꯎꯅ ꯄꯨꯈ꯭ꯔꯕ ꯃꯥꯜꯂꯦ
ꯅꯩꯅꯦ ꯀꯩꯅꯣ ꯒꯥꯔꯤꯗꯣ ꯑꯄꯤꯛꯄꯒꯨꯝꯕ ꯇꯞ ꯇꯞꯅ ꯊꯧꯔꯒ ꯀꯩꯅꯣ ꯇꯧꯔꯗꯤ ꯐꯕ ꯑꯗꯨꯁꯨ ꯅꯠꯇꯦ ꯒꯥꯔꯤ ꯑꯆꯧꯕ ꯉꯥꯛꯇ ꯊꯧꯔꯦ ꯑꯗꯨꯒ ꯇꯞꯅꯁꯨ ꯊꯧꯔꯣꯏꯕ ꯃꯣꯏꯗꯤ ꯀꯟ ꯀꯟꯅ
ꯒꯥꯔꯤ ꯑꯆꯧꯕꯅ
ꯇꯜꯂꯦꯕ ꯑꯗꯨꯒꯤ ꯄꯣꯠ ꯄꯨꯕ ꯒꯥꯔꯤꯗꯣ ꯃꯥꯟꯗꯣ
ꯁꯤ ꯃꯅꯥ ꯁꯤ ꯑꯣꯛ ꯎꯐꯨꯜ ꯃꯅꯥꯛꯇ ꯂꯩꯕꯒꯤ ꯌꯦꯡꯉꯣ ꯏꯁꯤꯡꯁꯨ ꯇꯤꯡꯉꯦ ꯁꯝꯄꯨꯁꯨ ꯇꯤꯡꯉꯦ ꯅꯨꯄꯤꯅꯦꯅ ꯁꯝ ꯁꯝꯁꯨ ꯀꯌꯥꯔꯛꯅꯣ ꯂꯨꯖꯒꯗꯧꯕ
ꯎꯝ ꯁꯝ ꯂꯨꯃꯜꯂꯁꯨ ꯐꯠꯇꯦꯁꯨ ꯍꯥꯏ ꯍꯥꯏꯌꯣ
ꯑ ꯃꯥꯅꯦ ꯏꯁꯤꯡꯁꯨ ꯂꯩꯇꯦ ꯂꯥꯏꯔꯔꯦ
ꯗꯕꯜꯅꯦꯕ ꯃꯣꯏꯗ ꯄꯤꯔꯤꯁꯦ ꯃꯊꯥ ꯑꯅꯤꯔꯛ ꯑꯍꯨꯝꯔꯛ ꯈꯪꯗ꯭ꯔꯦ ꯎꯄꯥꯏ ꯂꯩꯇꯦ ꯂꯩꯔꯕꯅꯤꯅ ꯑꯗꯨꯝ ꯈꯥꯡꯕ ꯇꯥꯔꯕꯅꯤ ꯀꯅꯥꯗ ꯇꯥꯏꯅꯔꯨꯔꯅꯤ
ꯏꯃꯥꯒ ꯕꯕꯥꯒꯗ
ꯑꯗꯨꯅꯦ ꯏꯁꯧ ꯂꯥꯡꯕ ꯈꯛꯇꯅ ꯎꯄꯥꯏ ꯂꯩꯇꯦ ꯎꯁꯩ ꯏꯁꯧ ꯂꯥꯡꯕꯅ ꯑꯗꯨꯝ ꯂꯣꯏꯔꯦ ꯏꯁꯧꯂꯥꯡꯕꯗ
ꯑꯁ ꯏꯔꯨꯖꯒꯦ ꯇꯧꯕꯅꯦ ꯏꯔꯨꯖꯗꯧꯕꯁꯨ ꯇꯜꯂꯦ
ꯊꯦꯡꯗꯤ ꯊꯦꯡꯈ꯭ꯔꯦꯍꯦ ꯆꯥꯛ ꯆꯥꯕ ꯂꯣꯏꯈ꯭ꯔꯦꯀꯣ ꯅꯪꯗꯤ
ꯑꯩ ꯆꯥꯗ꯭ꯔꯤꯌꯦ ꯑꯩ ꯏꯃꯥꯅ ꯆꯥꯛ ꯂꯣꯏꯗꯧꯔꯦꯗꯤ ꯍꯥꯏꯕꯅꯦ ꯑꯩ ꯆꯥꯛ ꯂꯣꯏꯔꯦ ꯍꯥꯏꯔꯛꯀꯅꯤ ꯈꯟꯕꯗ ꯑꯩꯒꯤ ꯅꯥꯀꯣꯡꯁꯦ ꯅꯥꯔꯦ
ꯑꯩꯈꯣꯏꯗꯤ ꯑꯩꯈꯣꯏꯗꯤ ꯑꯩꯈꯣꯏꯁꯨ ꯆꯥꯗ꯭ꯔꯤ ꯆꯥꯛꯄꯨꯗꯤ ꯂꯣꯏꯔꯦꯗ
ꯁꯧꯒ꯭ꯔꯤ ꯑꯃꯨꯛ ꯊꯣꯉꯝꯒꯅꯤ ꯍꯋꯥꯏ ꯑꯃꯨꯛ ꯊꯣꯡꯉꯝꯒꯅꯤ
ꯎꯝ
ꯆꯝꯐꯨꯠ ꯑꯃꯨꯛ ꯐꯨꯠꯂꯝꯒꯅꯤ
ꯃꯔꯥꯛ ꯃꯔꯥꯛꯗꯗꯤ ꯁꯥꯒꯨꯝꯕ ꯊꯣꯡꯕꯤꯌꯨ ꯍꯥꯏꯌꯣꯅ
ꯍꯋꯥꯏ ꯆꯃꯟꯗꯅ ꯑꯩ ꯍꯋꯥꯏ ꯃꯥꯜꯂꯦ
ꯍꯋꯥꯏꯗꯤ ꯍꯋꯥꯏꯗꯤ ꯍꯥꯎꯋꯤꯗ ꯑꯩꯒꯤꯗꯤ
ꯍꯋꯥꯏꯗꯣ ꯑꯍꯥꯎꯕ ꯊꯣꯡꯉꯗꯤ ꯐꯕ ꯃꯥꯗꯣ ꯃꯥꯗꯤ ꯃꯥꯅ ꯊꯣꯡꯕ ꯍꯋꯥꯏꯗꯨꯗꯤ ꯍꯋꯥꯏ ꯑꯁꯥꯡꯕꯤ ꯑꯃꯨꯛ ꯊꯣꯡꯉꯛꯀꯅꯤ ꯑꯗꯒꯤ ꯍꯋꯥꯏ ꯔꯥꯖꯃꯥ ꯑꯃꯨꯛ ꯊꯣꯡꯉꯛꯀꯅꯤ ꯆꯥꯅꯤꯡꯗꯦ
ꯑꯩꯁꯨ ꯄꯥꯝꯗꯦ ꯑꯗꯨꯒꯨꯝꯕꯗꯤ ꯍꯣꯏ ꯑꯩꯁꯨ ꯆꯥꯅꯤꯡꯗꯦ ꯑꯗꯣ ꯍꯋꯥꯏ ꯍꯥꯏꯕꯗꯤ ꯃꯨꯁꯨꯔꯤꯒꯨꯝꯕꯗꯣ
ꯍꯣꯏ ꯑꯗꯨꯝꯕꯗꯨꯗꯤ ꯑꯗꯨ ꯑꯗꯨ ꯑꯗꯨꯗꯤ ꯋꯥꯟꯁ ꯋꯥꯟꯁꯅꯦ ꯃꯥꯅ ꯊꯣꯡꯉꯛꯇꯣꯏꯁꯦ ꯋꯤꯛ ꯑꯃꯗ
ꯎꯝ ꯑꯗꯨꯒꯨꯝꯕꯗꯤ ꯍꯥꯎꯋꯦ ꯕ ꯍꯣꯁꯇꯦꯜꯗ ꯊꯣꯡꯉꯗꯤ ꯑꯩꯁꯨ ꯆꯥꯅꯤꯡꯉꯣꯏꯌꯦ ꯌꯨꯝꯗ ꯊꯣꯡꯕꯗꯤ ꯑꯗꯨꯝ ꯈꯤꯇꯪ ꯊꯣꯡꯕꯅꯤꯅ ꯍꯥꯎꯋꯤꯗꯅ
ꯑꯩꯗꯤ ꯍꯣꯁꯇꯦꯜꯗ ꯊꯣꯡꯕꯅ ꯍꯥꯎꯋꯦ ꯍꯣꯁꯇꯦꯜꯗ ꯊꯣꯡꯕ ꯍꯋꯥꯏꯗꯨꯅꯦꯅ ꯍꯥꯎꯋꯦ ꯄꯨꯂꯞ ꯃꯤ ꯄꯨꯜꯂꯞ ꯆꯥꯃꯤꯟꯅꯕꯅꯦꯅ ꯑꯗꯨꯅ ꯍꯦꯟꯅ ꯍꯥꯎꯈꯤ ꯌꯨꯝꯗꯗꯤ ꯆꯥꯅꯤꯡꯗꯦ
ꯑꯩ ꯌꯨꯝꯒꯤꯗꯤ ꯍꯥꯎꯋꯦ ꯍꯣꯇꯦꯜꯒꯤ ꯁꯨꯡꯆꯥ ꯆꯥꯅꯤꯡꯗꯦ ꯆꯥꯁꯨ ꯆꯥꯕꯤꯗꯦ ꯑꯌꯨꯛꯇ ꯍ ꯍꯋꯥꯏꯗꯤ ꯑꯗꯨꯝ ꯅꯨꯡꯇꯤꯒꯤ ꯇꯥꯔꯦꯕ ꯑꯩꯈꯣꯏꯒꯤꯗꯤ ꯍꯋꯥꯏ ꯃꯪꯒꯜ ꯑꯣꯏꯒꯦꯔꯥ ꯑꯇꯣꯞꯄ ꯑꯣꯏꯒꯦꯔꯥ ꯍꯋꯥꯏꯗꯤ ꯑꯗꯨꯝ ꯅꯨꯡꯇꯤ ꯒꯤꯅꯦ ꯑꯗꯣ ꯁꯨꯛꯆꯥ ꯆꯥꯕꯤꯗꯦ ꯄꯥꯏꯕꯤꯗꯦ ꯀꯥꯡꯉꯧ ꯈꯛꯇ ꯆꯥꯔ ꯑꯗꯨꯝ ꯇꯣꯛꯏ
ꯌꯦꯟ ꯑ ꯌꯦꯟ ꯌꯥꯎꯗꯕꯒꯤ ꯃꯥꯜꯂꯦꯗ ꯌꯨꯝꯗꯗꯤ ꯌꯦꯟ ꯌꯥꯝ ꯆꯥꯕꯅꯦꯅ
ꯅꯠꯇꯦꯗ ꯌꯥꯝ ꯆꯥꯕ ꯑꯣꯏꯗꯦꯗ ꯌꯨꯝꯗꯁꯨ ꯍꯞꯇꯥ ꯑꯃꯗ ꯑꯅꯤꯒꯨꯝꯕ ꯑꯃꯈꯠꯇ ꯆꯥꯕꯁꯨ ꯂꯩ
ꯍꯋꯥꯏ ꯍꯋꯥꯏꯗꯤ ꯉꯥ ꯌꯥꯎꯈ꯭ꯔꯁꯨ ꯍꯥꯋꯦꯗ
ꯎꯝ ꯍꯥꯎ ꯆꯝꯐꯨꯠ ꯍꯥꯎꯋꯦ ꯊꯨꯝ ꯈꯛꯇ ꯊꯨꯝꯒ ꯇꯤꯜꯍꯧꯒ
ꯑꯁ ꯃꯤꯅ ꯍꯥꯏꯔꯗꯤ ꯃꯤꯅ ꯅ ꯃꯤꯅ ꯇꯥꯔꯗꯤ ꯑꯉꯥꯎꯕꯅꯦ ꯍꯥꯏꯒꯅꯤ ꯑꯃꯨꯛ ꯊꯥꯖꯔꯣꯏ ꯑꯩ ꯑꯩ ꯄꯣꯛꯂꯛꯄꯗꯒꯤ ꯆꯝꯐꯨꯠ ꯆꯥꯗ꯭ꯔꯤ
ꯗꯥꯜ
ꯎꯝ ꯏꯃꯥꯟꯅꯕꯨꯗꯤ ꯇꯧꯕ ꯑꯗꯨ ꯑꯩ ꯍꯩꯅꯗꯕ ꯃꯍꯥꯎꯗꯣ ꯏꯆꯝ ꯆꯝꯃ ꯎꯝ
ꯃꯍꯤ ꯊꯛꯄꯗꯣ ꯌꯥꯝ ꯍꯥꯎꯕꯅꯦ ꯊꯨꯝꯒ ꯁꯤꯡꯒ ꯄꯤꯌꯥꯁꯀ ꯊ
ꯊꯨꯝꯒ ꯁꯤꯡꯒ ꯍꯥꯞꯄ꯭ꯔꯣ
ꯍꯣꯏ ꯁꯤꯡꯁꯨ ꯍꯥꯞꯄꯦ ꯑꯩꯈꯣꯏꯗꯤ ꯃꯔꯛꯇ
ꯈꯣꯏꯗꯤ ꯆꯝꯐꯨꯠꯇꯣ ꯑꯃꯨꯛ ꯀꯔꯤꯝ ꯍꯥꯞꯇꯦ ꯏꯆꯝ ꯆꯝꯅ ꯏꯁꯤꯡꯒ ꯈꯛꯇ
ꯑ ꯑꯗꯨꯗꯤ ꯍꯥꯎꯔꯣꯏꯌꯦ
ꯗꯣ ꯃꯔꯛ ꯃꯔꯛꯇꯕꯨꯗꯤ ꯆꯤꯅꯤ ꯍꯥꯞꯄꯦ ꯃꯥꯗꯣ ꯑꯗꯨ ꯍꯥꯎꯔꯝꯃꯣꯏ ꯆꯥꯅꯤꯡꯗꯦ
ꯑꯩꯗꯤ ꯆꯤꯅꯤꯗꯤ ꯆꯠ ꯇꯜꯂꯦ ꯆꯤꯅꯤꯗꯤ ꯑꯁ ꯍꯩꯅꯗꯦ ꯃꯤ ꯈꯔꯗꯤ ꯆꯤꯅꯤꯗꯣ ꯆꯤꯅꯤ ꯍꯥꯞꯄꯅ ꯍꯥꯎꯋꯦ ꯍꯥꯏꯕ ꯃꯤ ꯈꯔꯗꯤ ꯑꯩꯒꯤ ꯑꯣꯏꯅꯗꯤ ꯆꯤꯅꯤꯗꯤ ꯁꯨꯛꯄꯥꯝ ꯄꯥꯝꯗ꯭ꯔꯦ
ꯑꯩꯈꯣꯏ ꯁꯤꯗꯗꯤ ꯑꯌꯥꯝꯕ ꯊꯨꯝ ꯑꯝꯐꯥꯎ ꯍꯥꯞꯇꯦ ꯁꯤꯡ ꯊꯨꯝ ꯊꯨꯝ ꯍꯥꯞ ꯃꯔꯛꯇ ꯃꯤ ꯑꯃ ꯑꯅꯤꯔꯛ ꯍꯥꯞ ꯅꯔꯝꯒꯗ꯭ꯔꯥ ꯑꯗꯨ ꯅꯠꯇꯕ ꯑꯇꯩ ꯃꯈꯩꯗꯤ ꯆꯤꯅꯤ ꯉꯥꯛꯇꯅꯦ
ꯑꯣ ꯑꯗꯨꯃꯥꯏꯅ ꯍꯥꯏꯌꯦ ꯑꯩꯁꯨ ꯇꯥꯏꯌꯦ ꯑꯗꯨꯃꯥꯏꯅ ꯃꯤ ꯈꯔꯗꯤꯀꯣ ꯑꯩꯈꯣꯏꯗꯤ ꯎꯝ ꯆꯤꯅꯤ ꯍꯥꯞꯅꯕꯅꯦ ꯊꯨꯝꯗꯤ ꯀꯅꯥ ꯑꯥ ꯀꯩꯅꯣꯗ ꯆꯝꯐꯨꯠ ꯇ ꯍꯥꯞꯅꯗꯦ ꯑꯩꯈꯣꯏꯗꯤ ꯊꯨꯝꯉꯥꯛꯗ ꯍꯥꯞꯄꯦ ꯆꯤꯅꯤ ꯄꯥꯛ ꯍꯥꯞꯅꯗꯦ ꯑꯩꯈꯣꯏꯅ ꯍꯥꯏꯔꯤꯕ ꯑꯃꯨꯛ
ꯍꯣꯏꯌꯦ ꯑꯩꯈꯣꯏꯗꯤ ꯆꯤꯅꯤ ꯊꯨꯝ ꯊꯨꯝ ꯍꯥꯞꯄꯗꯣ ꯑꯩꯅ ꯇꯥꯈꯤꯕꯗꯣ ꯃꯤ ꯑꯅꯤ ꯑꯍꯨꯝ ꯑ ꯑꯍꯨꯝꯗꯩ ꯍꯦꯟꯅ ꯁꯨꯗ꯭ꯔꯤ
ꯑꯥ ꯑꯩꯗꯤ ꯆꯝꯐꯨꯠꯇꯤ ꯆꯤꯅꯤ ꯍꯥꯞꯄꯗꯤ ꯇꯜꯂꯦ ꯍꯩꯅꯗꯦ ꯑꯩꯒꯤ ꯑꯣꯏꯅꯗꯤꯀꯣ ꯑꯍꯟꯁꯤꯡꯗꯤ ꯌꯥꯝ ꯄꯥꯝꯕꯅꯦꯗ
ꯑꯦ ꯇ꯭ꯔꯥꯏ ꯇꯧꯋꯦꯅꯦ ꯆꯤꯅꯤꯗꯣ ꯌꯥꯝꯅ ꯍꯥꯞꯄ ꯅꯠꯇꯕ ꯑꯣꯡꯂꯤ ꯂꯥꯏꯛ ꯑ ꯑꯣꯡꯂꯤ ꯄꯨꯟ ꯑꯃꯔꯛ ꯈꯛꯇ
ꯑꯥ ꯑꯣ
ꯍꯥꯎ‌ ꯍꯥꯎꯋꯦꯗꯤ ꯍꯥꯏ ꯑꯩꯈꯣꯏ ꯏꯃꯥ ꯍꯣꯏꯗꯤ ꯆꯥꯗꯕꯅꯤꯅ ꯈꯪꯗꯦ ꯑꯩ ꯃꯁꯛ ꯈꯪꯗꯦ ꯆꯝꯐꯨꯠꯀꯤ ꯃꯁꯛꯇꯣ ꯀꯔꯤ ꯀꯩꯅꯣ ꯌꯥꯝ ꯃꯥꯜꯂꯦ
ꯆꯝꯅꯗꯤ ꯍꯥꯎꯕꯅꯦ ꯑꯩꯗꯤ ꯆꯝꯅ ꯆꯥꯅꯤꯡꯕ ꯃꯇꯝ ꯂꯩꯌꯦ ꯑꯗꯨꯝ ꯊꯥꯎꯒꯨꯝꯕ ꯆꯥꯅꯤꯡꯗꯕꯀꯣ ꯃꯇꯝ ꯂꯩꯕꯗꯣ ꯅꯪꯗꯤ ꯇꯧꯗꯕ꯭ꯔꯣ ꯊꯥꯎꯁꯨ ꯅꯨꯡꯇꯤ ꯅꯨꯡꯇꯤꯒꯤ ꯆꯥꯔꯗꯤ ꯇꯟꯕꯅꯦꯗ ꯑꯦ ꯑꯗꯨꯗꯤ ꯀꯔꯤ ꯆꯥꯅꯤꯡꯕ ꯅꯪꯅ
ꯎꯝ
ꯑꯣꯛ ꯀꯨꯝꯕꯗꯤ ꯆꯥ ꯑꯃꯨꯔꯛ ꯆꯥ ꯑꯃꯔꯛ ꯆꯥꯅꯤ ꯑꯃꯨꯔꯛ ꯆꯥꯅꯤꯡꯕꯗꯤ ꯌꯥꯎꯋꯦ ꯑꯗꯣ ꯀꯩꯁꯨ ꯌꯥꯝꯅ ꯄꯥꯝꯕꯗꯤ ꯑꯣꯏꯗꯦꯕ ꯑꯩꯅ ꯄꯥꯝꯕ ꯏꯟꯁꯥꯡꯗꯣ
ꯑꯣ ꯑꯣꯛꯁꯦ ꯑꯩꯗꯤ ꯑꯣꯛꯇꯤ ꯌꯥꯝ ꯄꯥꯝꯕ ꯑꯣꯏꯗꯦꯗ ꯁꯟꯁꯨ ꯄꯥꯝꯕ ꯌꯥꯝ ꯑꯣ ꯄꯥꯝꯕ ꯑꯣꯏꯗꯦ ꯍꯥꯏꯕꯗꯤ ꯀꯩꯅꯣ ꯑꯀꯪꯕꯗꯣ ꯑꯌꯥꯏꯕ ꯍꯥꯏꯕ꯭ꯔꯥ ꯑꯗꯨꯗꯣ ꯑꯗꯨ ꯑꫭꯏꯅꯗꯤ ꯄꯥꯝꯃꯦ ꯃꯅꯨꯡꯁꯥ ꯒꯨꯝꯕꯁꯨ ꯑꯗꯨꯝ ꯆꯥꯅꯤꯡꯉꯤ
ꯇꯥꯡꯈꯨꯜꯒꯤ ꯄꯣꯔꯛꯇꯣ ꯑꯗꯨꯗꯤ ꯄꯥꯝꯃꯦ ꯃꯣꯏꯒꯤ ꯌꯥꯏꯔꯒ ꯊꯝ ꯃꯩꯗ ꯃꯣꯏꯗꯤ ꯃꯩꯗ ꯌꯥꯏꯔꯒ ꯐꯖꯅ ꯎꯏꯔꯒ ꯊꯝꯕꯅꯤꯅ
ꯑꯣ ꯑꯗꯨꯃꯥꯏꯅ ꯍꯣꯏ ꯃꯣꯏꯒꯤ ꯊꯣꯡꯕꯗꯣ ꯍꯥꯎꯗꯤ ꯍꯥꯎꯕꯅꯦ ꯊꯣꯡꯕ ꯍꯩꯕꯅꯦ ꯃꯣꯏꯅꯀꯣ ꯑꯣꯛ ꯀꯨꯝꯕꯗꯤ
ꯑꯣ ꯑꯗꯣ ꯍꯧꯖꯤꯛꯇꯤ ꯐꯪꯗꯕ ꯃꯥꯜꯂꯦꯗ ꯑꯩ ꯅꯍ ꯑꯩ ꯊꯤꯕ ꯑꯃꯨꯛ ꯐꯪꯗꯦ
ꯈꯪꯗꯦ ꯑꯗꯨꯕꯨ